ꯀꯩꯗꯧꯔꯤꯅꯣ
ꯑꯉꯥꯡ ꯍꯧꯖꯤꯛꯇ ꯗꯨꯀꯥꯟ ꯊꯣꯛꯒ ꯍꯜꯂꯛꯏ
ꯀ꯭ꯔꯤ ꯀꯔꯤ ꯂꯧꯕ ꯆꯠꯂꯤꯅꯣ
ꯑ ꯔꯤꯖꯨꯝ ꯑꯃ ꯁꯦꯝ ꯑꯃ ꯆꯠꯄ
ꯀꯔꯤ
ꯔꯤꯖꯨꯃꯦ ꯁꯦꯝꯕ ꯆꯠꯄ
ꯑꯣ ꯀꯩ ꯂꯩꯥꯒꯦ ꯀꯩꯒꯤꯅꯣ ꯀꯩ
ꯊꯕꯥꯛ ꯊꯥꯖꯤꯟꯁꯤꯔꯅ ꯈꯟꯕ ꯁꯥꯁ
ꯑꯥ ꯅꯣꯏ ꯑꯍ ꯅꯣꯏ ꯑꯗꯨꯗ ꯂꯩꯕ ꯑ ꯀꯩ ꯀꯩ ꯊꯕꯛꯀꯤ ꯎꯝ ꯊꯣꯛ ꯊꯣꯛꯄ꯭ꯔꯣ ꯍꯟꯗꯛ ꯑꯗꯨꯗ
ꯈꯥꯟꯗꯦꯕꯣ ꯁꯤꯗꯗꯤ ꯣ
ꯎꯝ ꯑꯣ
ꯁꯤꯗꯅ ꯊꯥꯖꯅ ꯈꯪꯖꯦ ꯑꯩꯅ ꯑꯝ ꯞꯇ ꯌꯨꯝꯗꯣ ꯊꯥꯖꯤꯜꯂꯛꯑꯣ ꯅꯍꯥꯟꯗꯣ ꯏꯕ ꯆꯠꯄꯅꯤꯅ ꯌꯥꯉꯔ ꯌꯥꯔꯣ ꯏꯔ ꯊꯦ ꯁꯤꯗꯒ ꯂꯩꯇꯅ ꯀ
ꯌꯥꯝ ꯐꯩ ꯌꯥꯝ ꯐꯩ
ꯑꯦꯟꯖꯥꯡ ꯆꯥꯔꯒꯦ
ꯍ ꯍꯪꯒꯥꯝ ꯍꯪꯒꯥꯝ ꯆꯥꯏꯌꯦ ꯅꯣꯏꯗꯤꯌꯦ
ꯍꯟꯅꯀꯨꯕꯤ
ꯀꯨꯕꯤ
ꯎꯝ ꯑꯁ ꯀꯣꯕꯤ ꯆꯥꯗꯕ ꯀꯣꯏꯔꯦ ꯑꯗꯣ ꯉꯁꯤꯗꯤ ꯐꯖꯅ ꯆꯥꯏꯦ
ꯊꯕꯤ ꯆꯥꯗꯕ ꯎꯝ ꯍꯥꯎꯕꯅꯤ
ꯁ ꯐꯗ꯭ꯔꯣ
ꯅꯨꯡꯁꯥ ꯉꯅꯨꯡꯁꯥ ꯑꯩꯗꯣ ꯁꯥꯏ ꯍꯧꯖꯤꯛꯇꯤ ꯅꯣꯡ ꯃꯥꯡꯉꯦ
ꯑꯣ ꯁꯤꯇ ꯄ ꯄꯨꯖꯥꯅ ꯁꯥꯂ
ꯅꯣꯡꯃꯪꯗ꯭ꯔꯣ ꯅꯣꯏꯗ
ꯑ ꯃꯪ ꯈꯔ ꯈꯔꯗꯤ ꯃꯪꯉꯦ ꯑꯗꯨꯁꯨ ꯅꯨꯡꯁꯥꯁꯨ ꯁꯥꯏ ꯅꯨꯡꯁꯥꯁꯨ ꯊꯣꯛꯑꯦ ꯭ꯗꯔꯦ ꯑꯁ ꯆꯅꯃꯅ ꯐꯁꯦ ꯁꯠ꯭ꯔꯦ
ꯎꯝ ꯀꯩꯗ ꯑꯣꯏꯒꯦꯔꯦ
ꯆꯣ ꯇꯥꯡꯈꯣ ꯈꯇꯪ ꯉꯥꯏꯔꯦ
ꯀꯔꯤꯌꯦ
ꯇꯔꯣ ꯀ ꯅꯨꯃꯤ ꯈꯠꯇ ꯉꯥꯏꯔꯦ ꯆꯠ꯭ꯔꯦ
ꯌꯥꯝ ꯐꯥꯏ ꯌꯥꯝꯝ ꯐꯥꯏ
ꯑꯗ ꯑꯩꯈꯣꯏꯗꯤ ꯑꯁ ꯀꯗꯥꯏꯗꯒꯤ
ꯀꯔꯤ ꯀꯔꯤ ꯀꯔꯤ ꯁꯨꯔꯤꯒꯦ ꯍꯍ
ꯍꯧꯖꯤꯛ ꯊꯤ ꯀꯔꯤ ꯁꯨꯁꯨꯨꯗꯦ ꯑꯗꯨꯝ ꯈꯝꯃꯦ
ꯌꯥꯝ ꯅꯨꯡꯉꯥꯏꯅꯦ ꯊꯕꯛ ꯁꯨꯗꯕꯤꯗ ꯑꯗꯨꯝ ꯂꯩꯕꯗꯣ
ꯍꯣꯏ ꯁꯤꯗ ꯂꯩꯕꯗꯨꯗꯤ ꯎꯄꯥꯏ ꯂꯩꯇꯦ
ꯎꯝ ꯅꯨꯡꯉꯥꯏ ꯅꯨꯡꯉꯥꯏꯅ ꯂꯩꯌꯨ
ꯑꯩꯕ ꯇꯥꯔꯦ ꯍ ꯇꯥꯔꯦ ꯍꯍꯍꯍꯍꯍ ꯈꯔꯤ ꯍꯥꯏꯗ꯭ꯔꯦ
ꯀ ꯋꯥ ꯁꯤꯁꯨ
ꯇ ꯀꯣꯁꯦ ꯑꯇ ꯂꯩꯦ ꯈꯂꯦ ꯃꯔ ꯃꯔꯇ ꯅꯤꯡꯅꯤꯝꯊꯔꯦꯁ
ꯑꯍꯍꯑꯍꯍ
ꯍꯗꯦꯗ ꯀꯔꯤ ꯇꯧꯗꯣꯏꯅꯣ ꯈꯪꯗ꯭ꯔꯦ
ꯅꯊꯟꯗ ꯂꯩꯕ꯭ꯔꯣ
ꯍꯧꯖꯤꯛꯀꯤ ꯊꯟꯗꯥ ꯃꯄꯥꯟꯗ ꯐꯪꯃꯦ
ꯀꯔꯤ
ꯑ ꯄꯅ ꯏ ꯊꯟꯗꯞ ꯐꯅꯤꯌꯦ
ꯑꯣ ꯀꯥꯏ ꯀꯥꯏ ꯆꯦ ꯊ꯭ꯔꯕ
ꯑꯪꯁꯥꯝꯁꯥ ꯌꯦ ꯀꯂꯥ ꯑꯗꯨ ꯂꯩ
ꯎꯝ
ꯑꯩ ꯀꯔꯤ ꯌꯥꯝ ꯌꯥꯝ ꯌꯥꯝ ꯁꯗ ꯁꯃꯗꯦ ꯅ ꯄꯂ ꯀ
ꯎꯝ
ꯃꯁ ꯁꯤꯠꯇ꯭ꯔꯦꯁꯤ ꯌꯥꯝꯁꯤꯦ
ꯎꯅꯨꯡꯁꯥ ꯁꯥꯕꯁꯤ ꯑꯁ ꯌꯥꯝ ꯋꯥꯏꯗ
ꯅ ꯌꯨꯕꯗꯗꯒꯤ ꯌꯦꯁꯗꯤ ꯐꯥꯏꯗ
ꯅꯣꯡꯖꯨꯔꯗꯤ ꯑꯃꯨꯛ ꯅꯣꯡꯖꯨ ꯃꯜꯂꯦ ꯑꯃꯨꯛ ꯍꯥꯏꯅꯤꯕ ꯅꯨꯡꯁꯥ ꯁꯥꯔꯁꯨ ꯑꯃꯨꯛ ꯁꯥꯃꯜꯂꯤ ꯍꯥꯏ ꯒ꯭ꯌꯥꯟ ꯇꯥꯗꯦ
ꯆꯂ ꯅ ꯏ ꯊ ꯆꯨꯔꯗꯤ ꯅꯒꯂ ꯈꯣꯜꯕ ꯍꯧꯗꯣꯏ ꯅꯠꯇ꯭ꯔꯣ
ꯎꯝ
ꯎꯝ
ꯅꯣꯡ ꯏꯁꯤꯡ ꯂꯩꯇꯕꯒꯤ ꯊꯕꯛ ꯁꯨꯕ ꯌꯥꯗ꯭ꯔꯦ
ꯑꯩꯣꯏꯔꯣꯝꯗꯗꯤ ꯉꯔꯥꯡ ꯅꯍꯥꯟꯗꯣ ꯉ ꯂꯣꯏꯅꯤꯉꯥꯏ ꯇꯧꯒꯦ ꯅꯍꯥꯟ ꯈꯪꯗꯦꯗꯗ ꯂꯣꯏꯗꯕ ꯐ ꯇꯣꯡꯝ ꯄꯤ
ꯅꯣꯏꯔꯣꯝꯗ ꯍꯥꯏꯕ
ꯍꯥꯎ ꯀ ꯑꯣꯏꯔꯝꯗ ꯎꯔꯤꯦꯝꯕ ꯍꯥꯎꯅꯦꯦ
ꯂꯣꯏꯔꯝꯃꯅꯤꯀꯣ ꯅꯣꯏꯔꯣꯝ ꯂꯣꯏꯈ꯭ꯔꯦ ꯍꯥꯏꯕ꯭ꯔꯣ ꯀꯔꯤ ꯍꯥꯏꯕ꯭ꯔꯣ
ꯂꯣꯏꯗꯤ ꯇꯧꯔꯤ ꯍꯥꯏꯌꯦꯦ ꯈꯪꯗꯦ ꯑꯩ ꯈꯣꯀ ꯑꯩꯈꯣꯏꯗꯤ ꯂꯣꯏꯔꯦ ꯍꯥꯏꯌꯦ ꯌꯨꯝꯁꯨ ꯌꯨꯝꯁꯨ ꯉꯁꯤ ꯅꯠꯇ꯭ꯔꯗꯤ ꯍꯌꯦꯡ ꯂꯣꯏꯒꯗꯧ ꯃꯥꯜꯂꯦ
ꯎꯝ
ꯅꯍꯥꯟꯅꯣ ꯀꯟꯅ ꯆꯨꯕꯗ ꯏꯁꯤꯡꯗꯣ ꯂꯩꯕ ꯃꯥꯜꯂꯦ ꯑꯍꯥꯟꯕꯗꯗꯤ ꯃꯣꯏꯁꯨ ꯏꯁꯤꯡ ꯂꯩꯇꯦꯅ ꯍꯥꯏꯕꯅꯦꯕ
ꯎꯝ
ꯑꯗꯨ ꯅ ꯀꯟꯅ ꯁꯨꯕ ꯃꯇꯨꯡꯗ ꯑꯃꯨꯛ ꯂꯩꯕ ꯃꯥꯜꯂꯦ
ꯑꯣ ꯅꯣꯡ ꯆꯨꯔꯗꯤ ꯐꯗ
ꯍꯣꯏ ꯑꯃꯔꯣꯝꯗꯗꯤ ꯑꯗꯣ ꯑꯩꯈꯣꯏꯗꯤ ꯅꯣꯡ ꯆꯨꯕ ꯄꯥꯝꯗꯦꯅꯦ ꯑꯩꯈꯣꯏ ꯂꯝꯕꯤꯔꯣ ꯊꯤꯟ ꯁꯟ ꯁꯒꯣꯜꯒꯤ ꯃ ꯊꯦꯡꯗ ꯉꯥꯏꯕꯗ ꯁꯀꯅꯅꯨꯡ ꯍꯥꯏ ꯇ ꯅ ꯊꯣꯣꯔꯗꯤ ꯀꯛꯐꯥ ꯍꯥꯏꯕꯗꯣ
ꯑꯥ
ꯂꯩꯌꯦꯕ ꯑꯩꯈꯣꯏ ꯑꯗꯨꯗꯤ
ꯀꯄꯩ ꯑ ꯅꯣꯏꯒꯤ ꯀꯛꯐꯩꯗꯣ ꯌꯥꯝ ꯆꯥꯎꯋꯤꯀꯣ ꯆꯤꯡꯔꯣꯝꯗꯒꯤꯗꯣ ꯑꯗꯨ ꯆꯥꯎꯒꯗꯔꯥ
ꯑ ꯑꯗꯨ ꯆꯥꯎ ꯑꯗꯨ ꯆꯥꯎꯕꯁꯨ ꯂꯩꯌꯦ ꯑꯗꯨꯒ ꯃꯆꯥ ꯃꯆꯥꯁꯨ ꯂꯩꯌꯦ ꯁꯤꯗ
ꯑꯣ ꯑꯩꯗꯤ ꯑꯗꯨ ꯀꯤꯌꯦ ꯌꯥꯝ ꯆꯥꯎꯃꯜꯂꯦ
ꯅꯍꯥꯟ ꯏꯃꯥꯟꯅꯕꯤ ꯏꯃꯥ ꯏꯆꯥꯄꯥꯗ ꯑꯃ ꯀꯥꯕꯅꯤꯅꯦ
ꯍꯨꯏ ꯃꯆꯥ ꯍꯨꯏꯅꯥ ꯃꯆꯥꯗꯁꯨ ꯀꯥꯏ ꯏ ꯃꯥꯗꯤ ꯐꯖꯅ ꯆꯥꯏꯑ ꯃꯥꯕꯨꯗꯤ ꯏ ꯊꯣꯛꯈ꯭ꯔꯦ
ꯅꯣꯏ ꯍꯧꯖꯤꯛ ꯂꯩꯕ ꯃꯐꯝꯗꯣ
ꯑꯥ
ꯑꯗꯨꯗꯁꯨ ꯂꯩꯒꯗꯕ ꯃꯥꯂꯦꯅꯦ
ꯂꯩꯌꯦꯅꯦ ꯂꯩꯌꯦ ꯑꯩꯈꯣꯏꯗꯤ ꯅꯥꯄꯤ ꯌꯥꯝꯕꯅꯤꯅ ꯅꯄꯤ ꯍꯤꯗꯥꯛ ꯀꯥꯄꯤꯗꯧꯗꯣ ꯀꯄꯤꯗꯦ
ꯑꯃꯨꯛ ꯆꯪꯉꯛꯄꯗꯩ ꯐꯖꯅ ꯌꯦꯡꯉꯣ ꯀꯥꯔꯝꯃꯗꯤ
ꯇꯅꯤ ꯃꯥꯅꯕꯤ ꯑꯣꯃ ꯇ ꯀꯥꯕꯅꯤ
ꯆꯥꯔꯝꯃꯗꯤ ꯂꯣꯏꯔꯦꯗꯨꯅ
ꯑꯗꯨꯅꯤ ꯏꯅ ꯆꯕ ꯇꯂꯦ ꯍꯥꯏꯗꯣ ꯄꯝꯗꯦ ꯍꯥꯏꯣ
ꯎꯝ ꯉꯁꯤ ꯀꯥꯏ ꯀꯥꯏ ꯆꯠꯄ꯭ꯔꯣ ꯀꯥꯔꯤ
ꯀꯗꯥꯏꯁꯨ ꯆꯠꯇꯦ ꯍꯧꯖꯤꯛ ꯑꯩꯅ ꯌꯨꯝ ꯁꯦꯝꯕ ꯆꯠꯂꯦ ꯍꯥꯏꯕꯗꯣ ꯑꯗꯨ ꯈꯛ ꯈꯛꯇꯅꯤ ꯊꯣꯛꯇꯦ ꯑꯗꯨꯝ ꯂꯩ ꯍꯦꯛ ꯆꯥꯛ ꯆꯥꯛ ꯇꯣꯛꯕꯒ ꯊꯣꯛꯄꯅꯦ ꯕꯣꯜ ꯌꯦꯡꯕ꯭ꯔꯣ ꯉꯔꯥꯡꯗꯤ
ꯉꯔꯥꯡ ꯌꯦꯡꯗꯦꯗ
ꯌꯦꯡꯒꯦ ꯇꯧꯔꯒ ꯑꯁ ꯌꯥꯗ꯭ꯔꯕ
ꯎꯝ ꯈꯨꯏꯁꯨ ꯌꯦꯡꯗꯦ ꯌꯦꯡꯗꯦ ꯉꯔꯥꯡꯗꯣ ꯇꯟꯕꯒꯦ
ꯎꯝ
ꯍꯌꯦꯡ ꯍ ꯌꯦ ꯀꯣ ꯃꯥꯦ
ꯗꯦꯠ ꯀꯌꯥ ꯐꯥꯎ ꯁꯥꯗꯣꯏ ꯑ
ꯋꯥ ꯀꯣꯟ
ꯣꯜꯗ ꯇꯥꯡ ꯀꯌꯥ ꯐ
ꯇꯥꯡ ꯀꯨꯟ ꯐꯥꯎꯅꯦ
ꯀꯨꯟ ꯐꯥꯎ ꯑꯦ ꯀꯨꯟ
ꯖꯨꯂꯥꯏ
ꯑꯣ
ꯇꯥꯡ ꯀꯨꯟ ꯑꯃꯨꯛ ꯂꯣꯏꯔꯛꯑꯅꯤꯅꯦ
ꯍꯣꯏ ꯃꯇꯝꯁꯨ ꯊꯨ ꯊꯨꯅ ꯆꯠꯂꯦ ꯑꯗꯨ ꯑꯣꯏꯔꯁꯨ ꯈꯪꯗꯦ ꯈꯪꯍꯧꯗꯦ
ꯎꯝ ꯄꯨꯅ ꯁꯨꯅꯦꯂ ꯍꯥꯏ ꯊꯨꯅ ꯊꯨꯅ ꯂꯥꯑꯦ ꯊꯕꯛꯇꯤ ꯁꯨꯗꯕ ꯃ ꯇꯝꯗꯤ ꯀꯣꯟꯁꯦꯁꯔꯂꯦ
ꯅꯗꯣ ꯎ ꯀꯩꯅꯣꯒꯥꯏꯕꯅꯤ ꯆꯦ ꯈꯟꯗꯕꯅꯤ ꯅꯣꯏꯔꯝꯗ ꯊꯕ ꯑꯣꯏꯗ ꯏꯁꯤꯡ ꯆꯥ ꯇꯥꯔ ꯊꯔꯗ ꯊꯂꯗ ꯊꯦ
ꯀꯔꯤ ꯍꯥꯏꯕ
ꯑꯩꯔꯣꯝꯗ ꯏꯁꯤꯡ ꯇꯥꯔꯦꯗꯅ ꯅꯣꯡ ꯇꯥꯔꯦꯗꯅ ꯅꯣꯏ ꯂꯧꯕꯨꯛꯇ ꯑꯩ ꯊꯣꯏ ꯈꯨꯟꯕ ꯆꯠꯁꯦꯅ ꯍꯥꯏꯔꯝꯕꯅꯦꯕ ꯍꯥꯏꯅꯕꯅꯤ
ꯑꯥ
ꯑꯗꯣ ꯒꯥꯔꯤꯗꯣ ꯄꯥꯛꯅ ꯐꯪꯗꯕꯅꯤꯅ ꯋꯥꯕ ꯑꯃꯔꯣꯝꯗꯗꯤ
ꯆꯠꯁꯦ ꯍꯥꯏꯅꯨ ꯅꯣꯏ
ꯃꯅꯒꯤ ꯍꯣꯏꯗ
ꯎꯝ ꯂꯩꯇꯦꯗ ꯑꯁꯤꯗꯗꯤ ꯏꯁꯤꯡ ꯇꯥꯔꯁꯨ ꯊꯔꯣꯏꯗꯣ ꯌꯥꯝ ꯊꯣꯛꯇꯦ
ꯎꯝ
ꯈꯣꯏꯔꯣꯜ ꯅꯗꯤ
ꯐ ꯗꯤ ꯄꯨꯈ꯭ꯔꯤ ꯂꯩꯗꯗꯨꯗꯖꯤ ꯊꯣꯛꯑꯦ
ꯅꯣꯡꯗ ꯇꯥꯗꯗꯤꯒꯅ ꯊꯣꯛꯏ ꯍꯥꯏꯔ
ꯀꯥꯏꯗ
ꯑꯩꯈꯣꯏ ꯅꯨꯄꯥ ꯂꯩꯕ ꯃꯅꯥꯛꯇ
ꯑꯣ
ꯄꯨꯣꯈ꯭ꯔꯤꯗ ꯆꯕ
ꯎꯝ ꯅꯣꯏ ꯃꯅꯥꯗꯁꯨ ꯄꯨꯈ꯭ꯔꯤ ꯂꯩꯔꯤꯗꯨꯗꯤ ꯑꯗꯨꯗꯁꯨ ꯊꯣꯛꯇ꯭ꯔꯣ
ꯑꯤ ꯂꯦ
ꯍꯥꯥ
ꯏꯁꯤꯡꯗꯣꯏ ꯄꯨꯈꯔꯤꯗꯣ ꯅꯨꯡꯔꯦꯕ ꯑꯈꯣꯏ ꯆꯪꯃ ꯉꯝꯗꯦ
ꯑꯥ
ꯑꯍꯥꯟꯕꯗꯗꯤ ꯀꯩꯁꯨꯁꯨ ꯂꯨꯗꯕꯅꯦ ꯃꯆꯥ ꯑꯣꯏꯔꯒ ꯀꯣ ꯑꯗꯨꯗꯣ ꯊꯣꯏꯗꯤ ꯌꯥꯝ ꯂꯩꯌꯦꯦ ꯍꯥꯏ ꯑꯗꯨꯗꯣ ꯑꯩꯈꯣꯏꯁꯦ ꯈꯨꯟꯁꯦꯅ ꯈꯜꯂ ꯀꯥꯟꯗ ꯆꯥꯎꯊꯣꯛꯑꯦ ꯇ ꯆꯦ ꯆꯦ ꯀꯕꯨꯣꯒ ꯍꯁꯨ ꯒꯤꯗꯦ ꯑꯗꯨꯅ ꯄ ꯍꯥꯏꯗ꯭ꯔꯦ ꯁꯤ ꯁꯤ
ꯏꯁꯤꯡꯗꯣ ꯀꯔꯤ ꯊꯣꯛꯑꯦ ꯍꯥꯏꯕ
ꯏꯁꯤꯡꯗꯣ ꯄꯨꯈ꯭ꯔꯤꯗꯣ ꯆꯥꯎꯊꯣꯛ ꯆꯥꯎꯧꯍꯜꯂꯦꯕ
ꯑ ꯑꯣ
ꯑꯗꯨꯒꯤ ꯍꯣꯏꯦ ꯌꯦꯡꯗ꯭ꯔꯦ ꯀꯤꯁꯨ ꯀꯤꯌꯦꯦ ꯂꯨꯕꯅꯤꯅꯁꯤꯡꯗꯣ
ꯎꯝ ꯅꯣꯏꯗ ꯄꯥꯠ ꯌꯥꯝꯃꯦ ꯑꯩꯗꯤ ꯀꯤꯌꯦꯦ
ꯎꯝ ꯑꯩꯈꯣꯏ ꯃ ꯑꯁ ꯍꯧꯖꯤꯛ ꯑꯩꯈꯣꯏ ꯂꯩꯔꯤꯕ ꯎꯝ ꯑ ꯋꯥꯃ ꯁꯒꯣ
ꯎꯝ
ꯑꯩꯈꯣꯏ ꯖꯒꯥ ꯃꯅꯨꯡꯗꯁꯨ ꯑꯗꯨꯝ ꯌꯥꯝ ꯅꯥꯄꯤ ꯍꯧꯔꯒ ꯏꯁꯤꯡꯁꯨ ꯑꯗꯨꯝ ꯂꯩꯕꯅꯦ ꯑꯗꯨꯒ ꯑꯩꯈꯣꯏꯒꯤ ꯑꯩꯈꯣꯏꯒꯤ ꯌꯨꯝ ꯃꯅꯤꯡ ꯍꯦꯛ ꯃꯅꯤꯡꯗꯁꯨ
ꯎꯝ ꯀꯤꯌꯦ ꯄꯨꯈ꯭ꯔꯤ ꯌꯥꯝ ꯂꯩꯑꯦ ꯅꯣꯏꯒꯤ ꯃꯅꯤꯡꯗꯣ ꯑꯁ ꯑꯩꯗꯤ ꯀꯤꯌꯦ ꯎ ꯎ ꯄꯥꯝꯕꯤ ꯍꯧꯔꯒ ꯏꯁꯤꯡꯒ ꯂꯩꯔꯒ ꯇꯧꯕꯗꯣ
ꯎꯄꯝꯕꯤ ꯍꯧꯕ ꯎꯄꯝꯕ ꯍꯧꯕꯗꯨ ꯂꯤ ꯇꯤꯛꯅꯤꯀ ꯍꯣꯏ ꯆ ꯃꯔꯔꯛꯇꯛꯇꯕ
ꯎꯝ
ꯑꯃ ꯂꯀ ꯆꯅꯅꯨꯡꯉꯥꯏ ꯇꯝꯅ ꯑꯁꯨꯕꯤ ꯇꯥꯎꯗ ꯑꯗꯨ ꯁꯥꯇ ꯏꯁꯤꯡꯗꯣ ꯆꯞ ꯈꯣꯒꯠꯆꯕꯒꯨꯝꯕ ꯑꯗꯨ ꯇꯧꯕꯅꯦ
ꯎꯝ ꯎꯝ ꯇꯝꯅꯗ꯭ꯔꯣ ꯅꯣꯏꯗ
ꯆꯪꯗ ꯍꯥꯏꯖꯤꯟꯕ ꯑꯃ ꯂꯩꯕꯗꯣ
ꯀꯗꯥꯏꯗ
ꯒꯦꯠ ꯍꯦ ꯒꯦꯠ ꯑꯆꯧꯕꯗꯒꯤ ꯍꯩꯖꯤꯟꯕ ꯑꯃ ꯂꯩꯕ
ꯑꯥ
ꯁꯤꯀꯕꯠꯇꯤꯗꯤ ꯌꯧꯏꯕꯨꯗꯣ
ꯀꯥꯏꯗ ꯍꯥꯏꯕ ꯎꯝ ꯑꯗꯨꯗ ꯇꯝꯅꯕ
ꯑꯗꯨꯗ ꯑꯗꯨꯗꯁꯨ ꯇꯝꯅꯏ ꯍꯥꯏꯕꯅꯦ ꯑꯗꯨꯒꯤ ꯅꯌꯦ